ꯇꯥꯔꯣ
ꯇꯥꯏ ꯇꯥꯏ
ꯑꯦꯗꯥ ꯃꯅꯣ
ꯑꯗꯨꯝ ꯂꯩꯩꯅ ꯆꯥꯛ ꯂꯣꯏꯔꯒ
ꯆꯥꯗ꯭ꯔꯤꯕꯣ
ꯆꯥꯔꯦ ꯆꯥꯕ ꯂꯣꯏꯔꯦꯒ ꯂꯩ ꯍꯥꯏꯕꯅꯤ
ꯑꯣ ꯀ ꯊꯥꯡ ꯇꯔꯦ ꯅ ꯍꯥꯎꯕꯅꯦ
ꯅꯪ ꯌꯦꯟꯁꯥꯡꯅꯁꯨ ꯑꯗꯨꯨꯅ ꯀꯨꯏꯅ ꯊꯣꯡꯈꯩꯗ
ꯑꯁ ꯑꯗꯨ ꯑꯩꯗꯣ ꯇꯞ
ꯎꯝ ꯌꯥꯝ ꯍꯥꯎꯗꯕ ꯃꯥꯂꯦꯅꯦ
ꯊꯒ ꯂꯨꯅ ꯍꯥꯏꯁꯨ
ꯀꯩꯁꯨ ꯌꯥꯕ ꯆꯗ
ꯁꯥꯁꯨ ꯂꯩꯇꯕꯅꯤꯅ ꯍꯟꯗꯛ ꯁꯤꯗꯤ ꯗꯥꯎ ꯗꯥꯎ ꯗꯥꯎ ꯑꯗꯨꯝ ꯇꯧꯔꯦ
ꯎꯝ ꯐꯠꯇꯦꯅ ꯎꯝ ꯑꯅꯤꯡ ꯀꯩꯗꯎꯒꯔꯣ
ꯁꯤ ꯁꯨꯒꯦ ꯈꯟꯕ
ꯍꯦꯡ ꯏꯁꯔꯁ ꯌꯦꯗꯤ ꯌꯥꯔꯅꯦ ꯍꯗ
ꯍꯥꯥ
ꯀ꯭ꯔ ꯌꯦꯟ꯭ꯔꯣꯗꯤ ꯌꯥꯗ꯭ꯔꯦꯅꯦ ꯍꯣꯏꯁꯨ
ꯍꯕ ꯇꯥꯕꯅꯤꯅꯤꯍ
ꯑꯦ
ꯎꯝ
ꯍꯌꯦꯡꯒꯤ ꯄꯣꯔꯁꯟ ꯀꯩꯅꯣ ꯃꯣꯏ ꯈꯔ ꯏꯝꯄꯣꯔꯇꯦꯟ ꯑꯣꯏꯕꯒꯨꯝꯕ ꯄꯤꯔꯛꯄ ꯌꯥꯎꯕ꯭ꯔꯥ
ꯂꯩꯇꯦꯗ
ꯑꯣꯖꯥꯁꯤꯡꯁꯨ ꯑꯩꯈꯣꯏ ꯖꯨꯂꯣꯖꯤꯒꯤ ꯑꯣꯖꯥꯁꯤꯡꯁꯦ ꯈꯔ ꯁꯥꯊꯤꯕ ꯃꯥꯟ ꯁꯥꯊꯤꯌꯦꯗ ꯑꯇꯩ ꯑꯣꯖꯥꯗꯒꯤꯀꯣ ꯒꯩ ꯇꯩ ꯗꯤꯄꯥꯔꯠꯃꯦꯟꯗꯒꯤ
ꯎꯝꯅꯦ
ꯍꯣꯏ ꯑꯇꯩꯗꯗꯤ ꯈꯔ ꯏꯝꯄꯣꯔꯇꯦꯟ ꯄꯤꯕ ꯃꯥꯜꯂꯦ ꯑꯇꯩ ꯗꯤꯄꯥꯔꯠꯃꯦꯟꯗꯤ ꯍꯪꯉꯗꯤꯀꯣ
ꯆꯟꯌꯥ ꯑꯩꯈꯣꯏ ꯌꯥꯝ ꯑꯩꯈꯣꯏꯒꯤ ꯗꯤꯄꯥꯔꯠꯃꯦꯟ ꯑꯩꯈꯣꯏꯒꯤ ꯁꯕꯖꯦꯛ ꯖꯤ ꯂꯧꯕꯁꯤꯡꯗꯣ
ꯎꯝ
ꯃꯣꯏꯁꯨ ꯖꯤ ꯏ ꯃꯊꯥ ꯁꯥꯏꯌꯦꯅ ꯍꯥꯏꯌꯦꯅꯦ ꯃꯣꯏꯁꯨ
ꯍꯣꯏ ꯍꯦꯟꯅ ꯑꯣꯅꯔꯁꯒꯤ ꯍꯦꯟꯅ ꯀꯩꯅꯣ ꯇꯧꯋꯦ ꯍꯥꯏꯌꯦ
ꯆꯠꯁꯤ ꯍꯥꯏꯔꯦ ꯑꯗꯨꯒꯤ ꯑꯗꯨꯃꯥꯏꯅ ꯍꯥꯏꯌꯦ
ꯑꯩꯈꯣꯏꯁꯨ ꯑꯁ ꯖꯨꯂꯣꯖꯤ ꯂꯥꯎꯔꯝꯗ꯭ꯔꯗꯤ ꯈꯔ ꯅꯨꯡꯉꯥꯏꯒꯗꯕ ꯃꯥꯜꯂꯤꯍꯦ
ꯃꫭꯏ ꯄꯨꯔꯥ ꯕꯦꯔꯥ ꯇꯥꯔꯦꯅ ꯎꯝ
ꯑꯣꯖꯥ ꯂꯤꯟꯊꯣꯏꯁꯨ ꯑꯁ ꯌꯥ
ꯎꯝ
ꯃꯥ ꯍꯩꯇ꯭ꯔꯣꯏꯗꯤ ꯅꯠꯇ꯭ꯔꯣ ꯑꯩꯈꯣꯏꯒꯤ
ꯑꯝ ꯃꯥꯟꯅꯦ ꯎꯍꯨꯝ ꯑ ꯎꯝ ꯑꯈꫭꯏꯁꯤ ꯖꯤꯡꯉꯔꫭꯏ ꯍꯥꯏꯕ꯭ꯔꯣ ꯅꯈꫭꯏꯒꯤꯗꯤ ꯐꯁꯨ ꯐꯖꯕꯅꯦ ꯕꯣꯔ ꯌꯦꯡꯁꯨ ꯌꯦꯡꯅꯤꯡꯉꯦ ꯍꯥꯏꯕꯅꯤꯗ
ꯑꯗꯨꯅꯦ ꯑꯩꯁꯨ ꯌꯦꯡꯁꯤꯔꯥꯅ ꯈꯟꯕꯅꯦ
ꯐꯖꯒꯅꯤ ꯀꫭ ꯃꯣꯏꯁꯨ
ꯎꯝ ꯍꯌꯦꯡꯅ ꯈꯔ ꯉꯟꯅ ꯍꯧꯒꯠꯂꯒ ꯊꯕꯛ ꯀꯩꯀꯥ ꯈꯔ ꯇꯧꯔꯒ ꯂꯥꯏꯔꯤꯛꯁꯨ ꯌꯦꯡꯁꯤꯔꯅ ꯍꯌꯦꯡꯗ ꯌꯦꯡꯁꯤꯔꯅ ꯈꯟꯕ
ꯎꯝ ꯆ ꯅꯥ
ꯑ
ꯍꯌꯦꯡ ꯑꯃꯨꯛ ꯂꯥꯛꯑꯗꯤ ꯑꯃꯨꯛ ꯍꯣꯏ ꯂꯩꯔꯅꯤ ꯊꯥꯔꯛꯀꯦ ꯑꯩꯁꯨ ꯍꯥꯡꯗꯦ
ꯂꯩꯔꯗꯤ ꯊ
ꯍꯌꯦꯡꯅ ꯇꯧꯔꯅꯤ ꯍꯥꯏꯔꯒ ꯍꯌꯦꯡ ꯑꯃꯨꯛ ꯂꯥꯛꯔꯗꯤ ꯑꯗꯨꯝ ꯇꯟꯕꯗꯣ
ꯑꯗꯨꯃꯥꯏꯟ ꯇꯧꯋꯥꯡ ꯑꯦꯛꯖꯥꯝ ꯂꯣꯏꯔꯗꯤ ꯅꯪ ꯌꯨꯝ ꯆꯠ ꯆꯠꯂꯣꯏ ꯍꯥꯏꯕ꯭ꯔꯣ
ꯑꯁ ꯆꯠꯂꯣꯏ ꯍꯟꯗꯛꯇꯤ ꯂꯩꯔꯒꯦ ꯁꯤꯗ
ꯑ ꯁꯤꯗꯁꯨ ꯑꯁ ꯈꯪꯗ꯭ꯔꯤꯅꯦ ꯑ ꯑꯩꯁꯨ ꯈꯪꯗꯦ ꯆꯦꯐꯀꯤꯒꯨꯝꯕ ꯈꯔ ꯇꯝꯁꯤꯔꯅ ꯈꯟꯗꯤ ꯈꯜꯂꯦ ꯑꯁꯤ ꯅꯪ ꯅꯍꯥꯟ ꯍꯥꯏꯕꯗꯣ
ꯎꯝ
ꯑꯗꯨꯗꯤꯁꯨ ꯅꯨꯡꯉꯥꯏꯕ ꯃꯦ ꯅ ꯆꯦꯐꯀꯤꯒꯨꯝꯕ ꯑꯗꯨꯒꯨꯝꯕꯁꯨ ꯇꯝꯕ ꯌꯥꯏ ꯍꯥꯏ ꯑꯗꯨꯁꯨ ꯎꯝ ꯅꯠꯇ꯭ꯔ ꯌꯨꯝꯗ ꯂꯥꯛꯑꯒ ꯊꯕꯛ ꯁꯨꯁꯤꯔ ꯈꯪꯗ꯭ꯔꯦ
ꯑꯩ ꯑꯩ ꯑꯩꯈꯣꯏꯁꯨ ꯐꯥꯝꯒꯨꯝꯕ ꯂꯩꯔꯗꯤꯀꯣ ꯑꯗꯨ ꯇꯧꯕ ꯌꯥꯔ ꯐꯥꯝ ꯍꯝꯁ ꯍꯥꯏꯥꯏ
ꯎꯝ ꯍ ꯎꯝ
ꯀ ꯄ ꯇꯥꯏ ꯇꯣꯁ꯭ꯔꯅ ꯐꯟꯄ
ꯎꯝ ꯌꯨꯝ ꯑꯁꯇꯥꯗꯤ ꯊꯄꯗꯤ ꯌꯥ ꯃ ꯀꯣꯏ
ꯑꯩꯗꯤ ꯑꯩꯁꯨ ꯐꯥ ꯀꯩꯅꯣ ꯂꯩꯗꯒꯤ ꯃꯐꯝ ꯂꯩꯇꯕꯒꯤꯅꯦ
ꯕꯗꯌꯥꯃꯟ ꯌꯦꯒ ꯆꯩꯗꯨ ꯑꯃ ꯇꯧꯔꯁꯨ ꯑꯃ ꯑꯃꯨꯛ ꯇꯧꯅꯤꯅ ꯑꯁ ꯑꯗꯨꯝ ꯍꯥꯥ ꯊꯥ ꯑꯗꯨꯝ ꯁꯨꯔ ꯁ ꯂꯣꯏ ꯇꯥꯏꯗꯗꯅ ꯑꯗꯨꯃꯥꯏ ꯇꯃ
ꯎꯝ
ꯑꯖꯨꯅ ꯑꯈ꯭ꯔꯥꯗꯤꯅꯅꯨꯡ ꯇꯔꯣ ꯎ ꯑꯗꯨꯝ ꯅꯨꯡꯉꯥꯏꯕꯅꯦ ꯊꯕꯛ ꯑꯗꯨꯝ ꯁꯨꯕꯗꯣꯀꯣ ꯋꯥꯗꯤ ꯋꯥꯗꯣꯏꯔꯁꯦ ꯑꯣ ꯌꯥꯝ ꯋꯥꯕꯗꯨ ꯑꯣꯏꯅꯤꯅꯤ ꯑꯗꯣ ꯑꯩꯈꯣꯏꯅ ꯑꯩꯈꯣꯏꯒꯤ ꯍꯗꯤ ꯑꯗꯨꯝ ꯑꯩꯈꯣꯏꯅ ꯇꯧꯅꯤꯡꯕ ꯃꯇꯝ ꯑꯗꯨꯝ ꯇꯥꯎꯧꯕ ꯌꯥꯏ
ꯎꯝ
ꯎꯝ ꯄꯣꯊꯥꯅꯤꯡꯕ ꯃꯇꯝꯗ ꯑꯗꯨꯝ ꯄꯣꯊꯥꯕ ꯑꯗꯨꯃꯥꯏꯅ ꯇꯧꯅꯤ ꯃꯗꯤ ꯃꯥꯏ
ꯑꯩꯁꯨ ꯍꯟꯗꯛ ꯅꯦꯛꯁ ꯏꯌꯥꯔ ꯍꯟꯗꯛꯀꯤ ꯀꯩꯅꯣ ꯀꯣꯂꯦꯖ ꯂꯣꯏꯔꯗꯤ ꯍꯟꯗꯛ ꯀꯣꯂꯦꯖ ꯂꯣꯏꯔꯤꯗꯤ ꯅꯦꯛꯁ ꯏꯔ ꯁ ꯑꯩꯅꯣ ꯈꯨꯅ ꯆꯠꯂꯒ ꯏꯀꯥꯗꯁꯣꯡꯁꯨ ꯈꯟꯕ ꯑꯗꯣ ꯏꯟꯁꯥꯡ ꯅꯥꯄꯤ ꯈꯔ ꯀꯩꯅꯣ
ꯑ
ꯀꯣꯕꯤꯒꯨꯝꯕ ꯑꯗꯨꯃꯥꯏꯅ ꯇꯧꯔꯒ ꯀꯩꯅꯣ ꯁꯞꯄ꯭ꯂꯥꯏ ꯇꯧꯁꯦꯔꯅ ꯈꯟꯕ ꯑꯗꯨꯏ ꯍꯪꯗ꯭ꯔꯦ
ꯅꯣꯏꯈꯣꯏꯗꯁꯨ ꯅꯨꯡꯉꯥꯏꯕꯅꯤ ꯍꯥꯏꯗꯤ ꯅꯣꯏ ꯃꯐꯝ ꯐꯩꯌꯦꯅ ꯌꯧꯔꯗꯤ ꯃꯐꯝ ꯐꯩꯌꯦ ꯂꯝꯕꯤꯗꯤ ꯐꯠꯇꯕ ꯂꯝꯕꯤꯗꯨꯅꯅꯦ ꯂꯝꯕꯤꯗꯣ ꯐꯖꯅ ꯁꯦꯝꯔꯃꯅꯤꯀꯣ
ꯒꯥꯔꯤ ꯀꯩꯅꯣ ꯀꯨꯝꯕ ꯑꯃ ꯂꯩꯔꯗꯤꯀꯣ
ꯍ
ꯑꯦꯗꯤ ꯀꯩꯅꯣ ꯈꯨꯟꯗ ꯐꯥꯔꯝꯒꯨꯝꯕ ꯐꯖꯅ ꯇꯧꯔꯒꯀꯣ ꯏꯟꯖꯥꯡ ꯌꯦꯟꯖꯥꯡꯒꯤ ꯑꯣꯏ ꯆꯔꯥ
ꯑꯩꯒꯤ ꯑꯣꯏꯁꯤꯔꯥ ꯑꯗꯨꯝ ꯐꯖꯅ ꯇꯧꯅ ꯂꯩꯕ ꯅꯨꯡꯉꯥꯏꯅꯦꯕ
ꯑꯥ ꯑꯗꯨ ꯂꯝꯕꯤꯗꯣ ꯑꯁ ꯂꯝꯕꯤꯗꯤ ꯅꯨꯡꯉꯥꯏꯇꯦꯍꯦ ꯅꯣꯏ ꯑꯗꯁꯣ ꯆꯠꯄ ꯑꯩꯈꯣꯏ ꯅꯍꯥꯟ ꯆꯠꯄꯗꯣ ꯑꯁ ꯌꯥꯝ ꯅꯨꯡꯉꯥꯏꯇꯦ ꯅꯣꯏ ꯅꯣꯏ ꯈꯨꯟꯒꯤ ꯁꯔꯣꯟ ꯆꯠꯄꯗꯨꯗꯤ ꯂꯝꯕꯤ ꯑꯃꯨꯛ ꯐꯩ
ꯑꯣ ꯍꯣꯏ ꯑꯗꯨꯗꯤ
ꯌꯥꯝ ꯊꯤ ꯍꯣꯏ ꯅꯨꯡꯉꯥꯏꯇ꯭ꯔꯁꯨ ꯈꯔ ꯐꯩꯌꯦꯕ ꯅꯣꯏ ꯈꯨꯟꯒ ꯑꯩꯅ
ꯀꯃ ꯂꯒꯤ ꯀꯩꯅꯣ ꯇ
ꯗꯂꯣꯡ ꯑꯃ ꯑꯗꯨ ꯑꯁ ꯑꯗꯨ ꯃꯌꯥꯗꯅꯤ ꯂꯝꯕꯤ ꯐꯠꯇꯕꯗ
ꯂꯤꯂꯣꯡ ꯇꯃꯦꯡꯂꯣꯡꯗꯒꯤ ꯂꯤꯂꯣꯡ ꯐꯥꯎꯕꯗꯤ ꯊꯥꯈ꯭ꯔꯕꯅꯤ
ꯍꯣꯏ ꯍꯣꯏ ꯁꯤ ꯌꯥꯝ ꯐꯔꯦꯅ ꯎꯝ ꯎꯝ ꯂꯝꯕꯤ ꯐꯔꯗꯤ ꯌꯥꯝꯛꯅ ꯈꯟꯒꯅꯤꯗ ꯑꯦ ꯈꯨ ꯆ
ꯌꯥꯝ ꯅꯛꯄꯅꯦ ꯅꯍꯥꯟ ꯂꯦꯇꯣꯞꯅ ꯇꯧꯕ ꯃꯇꯝꯗꯗꯤ ꯂꯦꯇꯣꯞ ꯇꯐꯝ ꯃꯇꯝꯗꯤ ꯐꯣꯔꯇꯤ ꯐꯥꯏꯚ ꯃꯤꯅꯤꯠ ꯆꯠꯂꯦꯕ ꯈꯔ ꯀꯟꯅ ꯊꯧꯔꯁꯤꯀꯣ ꯐꯣꯔꯇꯤ ꯐꯥꯏꯚ ꯃꯤꯅꯤꯠꯁꯇ ꯌꯥꯎꯔꯦꯕ ꯑꯩꯈꯣꯏ ꯀꯨꯟꯗꯒꯤ ꯇꯨꯃꯦꯡꯂꯣ ꯆꯠꯄꯁꯦ
ꯎꯝ
ꯍꯥꯟꯅꯗꯤ ꯂꯕꯦꯛꯇꯣꯞ ꯑꯣꯏꯔꯝꯕꯅꯦꯕ ꯂꯝꯕꯤꯗꯣ ꯑꯗꯨꯝꯕ ꯇꯅꯤ ꯇꯥꯎꯕꯅꯦꯕ
ꯐꯂꯤ ꯐꯥꯏ ꯁ ꯀꯨꯏꯗ ꯂꯝꯕꯤꯗꯤ ꯄꯤꯛ ꯁ ꯄꯤꯛ ꯄꯪꯅꯤꯡꯉꯀꯣ ꯍꯟꯗ
ꯑ ꯆꯥꯛꯁꯨ ꯂꯥꯑꯝꯗ꯭ꯔꯦꯗ ꯊꯦꯡ ꯊꯦꯡꯅ ꯑꯗꯨꯝ ꯆꯥꯕꯒꯤ
ꯁꯤ ꯑꯗꯨꯝ ꯂ ꯅꯖꯤ ꯀꯩ ꯁꯁꯨ ꯏꯁꯅꯤ ꯏꯪꯒꯥꯖꯤ ꯑꯗꯨꯝ ꯂꯥꯝꯃꯦ
ꯐꯤꯕꯥꯜꯁꯨ ꯆꯥꯛ ꯆꯥꯃꯤꯟꯅꯁꯦ ꯍꯥꯏꯕꯗꯨꯗ ꯑꯁ ꯑꯩ ꯑꯌꯨꯛꯀꯤ ꯆꯥꯛ ꯄꯤꯛꯈꯔꯒ ꯃꯦꯒꯤ ꯆꯥꯔꯒꯦꯅ ꯑꯗꯨꯝ ꯆꯥꯈ꯭ꯔꯕꯁꯦ ꯃꯥ
ꯃꯦꯘꯤ ꯀꯕ ꯃꯤꯃꯤꯒꯝꯕꯗ ꯆꯥꯕ ꯃ ꯃꯥꯁ
ꯍꯣꯏ
ꯑꯩꯗꯤ ꯑꯁꯇ ꯀꯃꯗꯗꯤ ꯇꯂꯦ
ꯎꯝ
ꯆꯥꯛ ꯊꯣꯡꯅ ꯍꯤꯡꯗ꯭ꯔꯦꯁꯦ
ꯐ ꯄꯩꯁꯥ ꯑꯁ ꯂꯩꯇꯕꯁꯦ ꯋꯥꯔꯦꯁꯤ ꯋꯥꯕꯗꯤ
ꯎꯝ
ꯍꯣꯏ ꯏꯄꯥꯁꯨ ꯀꯩꯅꯣ ꯍꯟꯗꯛ ꯐꯣꯟ ꯁꯦꯀꯦꯟ ꯍꯦꯟ ꯌꯦꯡꯕꯤꯌꯣꯅ ꯍꯥꯏꯕꯅꯤ
ꯎꯝ
ꯂꯤꯁꯤꯡ ꯇꯔꯥꯃ ꯇꯔꯥꯃꯥꯊꯣꯏ ꯇꯔꯥꯅꯤꯊꯣꯏ ꯑꯗꯨ ꯔꯦꯟꯖꯇꯀꯣ
ꯎꯝ ꯌꯥꯝ ꯂꯩꯔꯝꯃꯣꯅꯦꯗ ꯏꯗꯤ ꯅ ꯃꯤꯗ ꯄꯤ ꯈꯔꯅꯦ
ꯑꯩ ꯄꯥꯏꯁꯤ ꯌꯥꯗ
ꯐ ꯐ ꯍꯥꯏ ꯍꯥꯏ ꯊ ꯐꯥꯔꯁ ꯍꯦꯟꯒꯨꯝꯕ ꯂꯩꯔꯁꯨ ꯌꯥꯏꯅ ꯁꯦꯀꯦꯟ ꯍꯦꯟ ꯅꯠꯇ꯭ꯔꯁꯨ
ꯑꯩ ꯐꯥꯔꯁ ꯍꯦꯟ ꯅꯠꯇꯕ ꯀꯩꯅꯣ ꯁꯦꯀꯦꯟ ꯍꯦꯟꯗ ꯈꯔꯔꯦꯝ ꯔꯦꯝꯒ ꯏꯁꯇꯣꯔꯦꯖꯇꯣ ꯈꯔ ꯆꯥꯎꯕ ꯑꯩ ꯠꯁꯦꯔꯥꯅ ꯈꯟꯕ
ꯃꯣꯏꯗꯤꯀ ꯑꯍꯟꯖꯤ ꯅꯗꯣ ꯌꯥ ꯐ ꯍ ꯍꯣꯏꯒꯨꯨꯝꯅ ꯄꯥꯏꯔꯅ ꯏꯁꯄꯦꯁꯀꯨꯝꯕ ꯒꯦꯝ
ꯏꯟꯗ꯭ꯔꯣꯁꯤꯅꯤ ꯍꯣꯡꯈ꯭ꯔꯦꯗ
ꯎꯝ
ꯎꯝ ꯎꯝ
ꯕꯦꯛꯀꯤ ꯆꯦꯟꯁꯨ ꯌꯥꯗ꯭ꯔꯦꯅꯦ ꯁꯦꯝꯅꯤꯡꯉꯥꯏ ꯂꯩꯌꯦ ꯇꯤ ꯁꯥꯔꯠ ꯈꯔꯁꯨ ꯀꯩꯅꯣ ꯔꯤꯐꯤꯠ ꯇꯧꯅꯤꯡꯉꯥꯏꯗꯒꯤ ꯑꯩ
ꯎꯝ
ꯑꯗꯨ ꯁꯦꯝꯕꯗ ꯆꯦꯟ ꯁꯦꯝꯕꯗꯣ ꯀꯌꯥ ꯆꯪꯒꯗꯕ ꯃꯥꯟꯒꯦ
ꯑꯗꯥ ꯈꯔꯗꯤ ꯆꯪ ꯑꯕꯃ ꯆꯦꯟꯁ ꯑꯃꯨꯛ ꯇꯧꯒꯗꯕ ꯆꯦꯟꯗ ꯖꯤꯞꯇꯨꯒꯣ
ꯑ
ꯑꯗꯨ ꯇꯔꯗꯤ ꯈꯔꯗꯤ ꯆꯪꯒꯗꯕ ꯃꯥꯜꯂꯤ
ꯅꯣꯏ ꯀꯩꯅꯣ ꯅꯣꯏ ꯌ